ꯔꯕ꯭ꯔꯣ ꯄꯥꯖꯔꯦ ꯁꯣꯝꯁꯤꯕꯨ ꯀꯩꯀꯩ ꯇꯧꯕꯤꯔꯤꯒꯦ ꯍꯧꯖꯤꯛꯄꯣ ꯑꯣ ꯑꯩꯁꯦ ꯀꯩꯅꯣ ꯇꯧꯕꯅꯦ ꯉꯁꯤꯁꯦ ꯆꯥꯛ ꯆꯥꯛꯆꯥꯥ ꯊꯣꯛꯑꯦ ꯆꯥꯛ ꯆꯥꯊꯑꯒ ꯁꯨꯝ ꯉꯍꯥꯛ ꯋꯥ ꯉꯍꯥꯎ ꯉꯍꯥꯎ ꯑꯣꯏꯅ ꯍꯥꯏꯇꯥꯔꯦꯀꯣ ꯊꯣꯡꯒꯥꯟ ꯑꯁꯥꯡꯕꯗꯨꯗ ꯑꯗꯨꯝ ꯆꯠ ꯁꯥꯟꯅꯔꯤ ꯍꯥꯏꯕꯗꯤ ꯁꯨꯝ ꯍꯪꯆꯤꯜ ꯂꯥꯡꯕꯣꯏ ꯀꯩꯕꯣꯏ ꯄꯨꯔꯅꯤꯃꯥꯁꯨ ꯑꯣꯏꯕꯅꯤꯅ ꯍꯥꯏꯔꯒꯀꯣ ꯑꯗꯨꯃꯥꯏꯅ ꯂꯩꯌꯦ ꯑꯗꯣ ꯅꯪꯗꯤ ꯀꯩꯗꯧꯔꯤꯒꯦ ꯍꯧꯖꯤꯛꯀꯥꯟꯁꯤꯕꯣ
ꯑꯣꯍꯣꯏ ꯉꯁꯤꯗꯤ ꯄꯨꯔꯅꯤꯃꯥꯅꯦ ꯈꯪꯗꯦ ꯊꯥꯁꯦ ꯐꯖꯩꯗꯤ ꯈꯪꯕ ꯍꯥꯏꯇꯥꯔꯦꯀꯣ ꯑꯗꯨ ꯉꯁꯤꯗꯤ ꯄꯨꯔꯅꯤꯃꯥꯅꯤꯗꯤ ꯈꯪꯗꯦ ꯑꯗꯣ ꯀꯩꯅꯣ ꯇꯧꯋꯦ ꯅꯣꯏ ꯀꯩ
ꯀꯩꯅꯣ ꯇꯧꯋꯦ ꯅꯣꯏ ꯀꯩ ꯌꯦꯟꯁꯥꯡ ꯆꯥꯒꯦ ꯉꯁꯤꯁꯤꯕꯣ ꯉꯁꯤꯁꯦ ꯑꯩꯈꯣꯏꯒꯤ ꯀꯩꯅꯣ ꯇꯧꯋꯦ ꯁꯣꯏꯕꯨꯝ ꯑꯃ ꯏꯔꯣꯜꯂꯦꯀꯣ ꯑꯗꯨꯒ ꯉ ꯉꯥ ꯑꯇꯥꯎꯕ ꯑꯃ ꯍꯥꯏ ꯇꯔꯦ ꯉꯥ ꯑꯇꯦꯛꯄ ꯑꯇꯥꯎꯕ ꯍꯥꯏ ꯇꯔꯦꯀꯣ ꯑꯗꯨꯃꯥꯏꯅ ꯇꯧꯕ ꯑꯃꯒ ꯑꯗꯨꯒ ꯉꯁꯥꯏ ꯑꯌꯨꯛꯀꯤ ꯌꯦꯟꯁꯥꯡ ꯀꯥꯡꯁꯣꯏ ꯈꯤꯇꯪ ꯂꯩꯌꯦ ꯑꯗꯨꯗꯨꯒ ꯆꯥ ꯑꯗꯨꯃꯥꯏꯅ ꯇꯧꯔ ꯆꯥꯏꯌꯦ ꯑꯗꯣ ꯑꯩꯕꯨꯗꯤ ꯀꯩꯅꯣ ꯇꯧꯗ꯭ꯔꯦ ꯍꯥꯏꯕꯗꯤ ꯆꯥꯛꯁꯦ ꯌꯨꯝꯒꯤ ꯑꯣꯏꯅꯗꯤ ꯆꯥꯗ꯭ꯔꯦꯕꯀꯣ ꯌꯥꯝ ꯁꯥꯖꯅ ꯀꯩꯁꯨ ꯆꯥꯗ꯭ꯔꯦ ꯑꯗꯨꯝ ꯏꯃꯥꯟꯅꯕ ꯑꯃꯒꯤꯗ ꯆꯥꯁꯤꯜꯂꯛꯄꯗꯒꯤ ꯌꯨꯝꯒꯤ ꯑꯣꯏꯅꯗꯤ ꯆꯥꯗ꯭ꯔꯦ ꯑꯣ ꯊꯣꯡꯕꯕꯨꯗꯤ ꯑꯗꯨꯃꯥꯏꯅ ꯊꯣꯡꯉꯦ ꯑꯩꯈꯣꯏꯒꯤ ꯑꯣꯏꯅꯗꯤ ꯑꯗꯨ ꯍꯥꯏꯔꯒ ꯑꯩ ꯈꯨꯆꯨꯁꯦ ꯄꯨꯡ ꯃꯨꯛ ꯁꯤꯜꯂꯦ ꯉꯦ ꯁꯤꯗꯗꯤ ꯂꯣꯏꯔꯦ ꯄꯨꯡꯀ ꯀꯁꯦ
ꯎꯝ ꯍꯣꯏ ꯑꯗꯨꯅꯦ ꯍꯥꯏꯁꯦ ꯀꯩꯅꯣ ꯇꯧꯋꯦ ꯈꯨꯠꯇꯣ ꯍꯥꯏꯗꯤꯅꯦ ꯈꯨꯠ ꯈꯨꯠꯀꯤ ꯍꯥꯏꯗꯤ ꯃꯨꯁꯤꯟꯕꯁꯨ ꯃꯨꯁꯤꯜꯂꯦꯗꯅꯀꯣ ꯑꯗꯨꯒꯅꯦ ꯈꯨꯖꯤꯟꯗꯣ ꯈꯨꯖꯤꯟꯗꯣ ꯀꯆꯤꯟꯗꯣ ꯂꯩꯕꯥꯛ ꯆꯪꯕꯒꯤꯔ ꯈꯪꯗꯦꯕ ꯀꯆꯤꯡ ꯀꯛꯑꯁꯨ ꯌꯥꯗ꯭ꯔꯦ ꯍꯥꯏꯕ ꯑꯗꯨꯝ ꯪꯗꯅꯦ ꯆꯪꯉꯛꯀꯅꯦ ꯑꯗꯨꯃꯥꯏꯅ ꯂꯩꯕꯗꯣ ꯑꯩꯁꯦ ꯉꯁꯥꯏ ꯑꯅꯦ ꯌꯣꯒꯥ ꯀ꯭ꯂꯥꯁ ꯇꯧꯕꯁꯤꯗꯅꯦ ꯈꯨꯖꯤꯟ ꯁꯨꯃꯥꯏꯅ ꯇꯤꯡꯊꯣꯛꯑꯒ ꯈꯨꯠ ꯍꯥꯏꯕ ꯈꯣꯠꯄ ꯇꯧꯕꯅꯦꯕ ꯈꯪꯉꯕ꯭ꯔꯥ ꯑꯩꯁꯤ ꯀꯤꯕꯤ ꯀꯥꯏꯔꯕ ꯈꯪꯉꯕ꯭ꯔꯥ ꯈꯣꯡꯕ ꯇꯤꯡꯊꯣꯛꯄꯁꯦ ꯈꯨꯖꯤꯟꯗꯣ ꯈꯪꯉꯕ꯭ꯔꯥ ꯂꯩꯈꯣꯝꯗ ꯂꯩꯔꯨꯕꯒꯤ ꯑꯃ ꯀꯩꯅꯣ ꯇꯛꯑꯁꯨ ꯑꯃꯨꯛ ꯀꯣꯛꯇꯕꯤ ꯆꯨꯁꯤꯜꯂ ꯂꯩꯕꯅꯦꯕꯥ ꯑꯃ ꯑꯗꯨꯒ ꯃꯅꯨꯡꯗꯕꯀꯤ ꯆꯪꯕꯩ ꯇꯥꯏꯇꯒ ꯑꯗꯨ ꯕ꯭ꯔꯇ ꯆꯥꯕꯁꯨ ꯑꯗꯒꯤ ꯈꯨꯖꯤꯟꯅ ꯈꯣꯠꯂꯁꯨ ꯑꯗꯨꯝ ꯈꯔꯗꯤ ꯃꯛꯑꯦꯕ ꯑꯗꯨꯝ ꯑ ꯑꯩꯁꯦ ꯇꯤꯡꯊꯣꯛꯄꯁꯦ ꯏꯗꯤ ꯈꯥꯏꯔꯕꯀꯣ ꯑꯗꯩ ꯏ ꯑꯗꯨꯝ ꯆꯥꯅꯛꯑꯦ ꯑꯩꯅ ꯍꯥꯏꯔꯦ ꯏ ꯑꯗꯨꯝ ꯆꯪꯉꯁꯦ ꯉꯔꯥꯡꯗꯤ ꯑꯩ ꯏꯟꯁꯜꯂꯨꯦ ꯑꯗꯨꯅ ꯈꯣꯡꯁꯤ ꯃꯃꯤꯡ ꯃꯣꯜꯂ ꯑꯣ ꯀꯩꯁꯨ ꯀꯥꯏꯗꯦ ꯍꯩꯣ ꯃꯔꯝ ꯌꯥꯝ ꯃꯣꯛꯏꯅꯦꯒ ꯍꯥꯏꯔꯛꯑꯦ ꯃꯥꯅ ꯑꯩ ꯅꯣꯛꯅꯤꯡꯕꯁꯤꯗꯤꯩꯀꯣ ꯑꯣꯖꯥꯏ
ꯣ ꯉꯁꯥꯏ ꯑꯗꯒꯤ ꯁꯨꯝ ꯍꯥꯏꯗꯤꯅꯦꯀ ꯏꯁꯥꯗꯣ ꯀꯛ ꯁꯨꯝ ꯅꯝꯕꯒꯤ ꯇꯥꯏꯞꯇ ꯁꯨꯝ ꯈꯟꯗꯕꯀꯣ
ꯀꯩꯅꯣ ꯇꯧꯋꯔꯤꯕ ꯕꯁ ꯇꯣꯡꯕꯗꯨꯁꯨꯅꯦꯕꯀꯣ ꯃꯤꯅ ꯑꯁ ꯑꯩꯗꯨꯁꯨ ꯂꯩꯁꯥꯕꯤ ꯑꯃ ꯐꯝꯃꯤꯅꯦ ꯑꯗꯨꯁꯨ ꯀꯩꯅꯣꯅꯦꯕ ꯀꯣꯂꯦꯖ ꯀꯥꯕ ꯀꯔꯝ ꯇꯧꯕꯅꯤꯅꯦ ꯑꯩ ꯃꯥꯅ ꯑꯃꯝꯃꯝꯒꯗ꯭ꯔꯥ ꯁꯨꯝ ꯈꯟꯕꯤꯕꯣ ꯄꯥꯔꯁꯦꯟꯇ ꯍꯥꯏꯔꯛꯇꯕ ꯑꯗꯨꯅꯦ ꯑꯗꯨꯃꯥꯏꯅ ꯈꯜꯂꯦ
ꯍ ꯂꯩꯅꯥꯡꯗ ꯑꯣꯜꯂꯨꯕꯅꯤꯅ ꯑꯩꯁꯦ ꯏꯔꯨꯁꯨ ꯏꯔꯨꯖꯔꯛꯇ꯭ꯔꯦꯕ ꯑꯁꯣꯝꯗ ꯑꯥꯗꯀꯣ ꯑꯗꯨꯝ ꯍꯥꯏꯕꯗꯤ ꯍꯜꯂꯒꯦꯅ ꯑꯗꯨꯝ ꯍꯥꯏꯕꯗꯤ ꯖꯟꯖꯥꯥꯟ ꯌꯥꯝ ꯑꯣꯏꯗꯧꯔꯕ ꯑꯗꯨꯅꯅꯦ ꯏꯔꯨꯖꯗ꯭ꯔꯦꯕ ꯑꯩꯁꯦ ꯑꯗꯨꯝ ꯑꯥꯗꯒꯤꯗꯤ ꯏꯔꯨꯖꯔ ꯠꯇꯦꯕ ꯑꯩꯁꯦ ꯃ ꯃꯈꯣꯡ ꯈꯨꯠꯇ ꯍꯥꯝꯗꯣꯛꯑꯒ ꯑꯗꯨꯁꯨ ꯉꯁꯥꯏꯒꯤ ꯀꯩ ꯍꯥꯏꯅꯤ ꯎ ꯄꯨꯈ꯭ꯔꯤꯒꯤꯅꯤꯅ ꯀꯩꯅꯣ ꯂꯣꯛꯇꯥꯛ ꯃꯌꯥꯁꯨ ꯑꯣꯏꯕꯅꯤꯅꯅꯦ ꯃꯣꯏꯒꯤ ꯀꯩꯅꯣꯁꯦ ꯄꯨꯔꯥ ꯈ꯭ꯔꯤꯁꯅ ꯃꯁꯨꯨ ꯑꯣꯜꯂꯦꯕ ꯈꯪꯕ꯭ꯔꯥ ꯑꯩꯈꯣꯏꯒꯤ ꯂꯩꯈꯣꯝꯁꯦ ꯑꯩꯈꯣꯏ ꯋꯥꯥꯎꯊꯣꯂꯀꯥꯟꯗ ꯀ꯭ꯔꯤꯁꯅ ꯃꯆꯨ ꯍꯥꯏꯗꯣ ꯑꯣꯜꯂꯦꯕ ꯇꯁꯦꯡꯅ ꯑꯗꯨꯒ ꯅꯪꯅ ꯍꯧꯖꯤꯛ ꯍꯥꯏꯔꯤꯗꯣ ꯑꯩꯅ ꯍꯦꯟꯅ ꯁꯥꯊꯤꯑꯕ ꯑꯩꯈꯣꯏꯗꯤꯅꯦ ꯈꯨꯠ ꯁꯥꯁꯤꯦ ꯌꯥꯝ ꯆꯨꯒ ꯊꯝꯂꯕ ꯇꯤꯜꯍꯧ ꯑꯅꯤ ꯈꯛꯇꯪ ꯁꯣꯏꯕꯗ ꯑꯗꯨꯝ ꯆꯨꯔꯅꯤ ꯃꯨꯔꯒꯀꯣ ꯑꯗꯨꯃꯥꯏꯅ ꯇꯧꯒꯟꯕ ꯃꯤꯗꯥꯗꯨ ꯑꯣꯏꯌꯦꯕ ꯑꯗꯨꯅ ꯍꯧꯖꯤꯛꯁꯦ ꯈꯨꯠꯁꯦ ꯂꯣꯏꯅꯃꯛ ꯂꯣꯏꯔꯦ ꯈꯨꯠꯖꯤꯟ ꯃꯅꯨꯡ ꯂꯣꯏꯅ ꯆꯪꯉꯦ ꯑꯗꯣ ꯑꯩꯁꯦ ꯍꯌꯦꯡ ꯀꯛꯁꯤꯜꯂꯛꯑꯗꯤ ꯈꯜꯂꯤꯕꯅꯦ ꯅꯠꯇ꯭ꯔꯒꯗꯤ ꯑꯩ ꯊꯕꯛ ꯆꯠꯄꯗ ꯌꯥꯔꯣꯏꯗꯣꯔꯤꯕ ꯁꯤ ꯇꯧꯖꯦ ꯑꯗꯨꯒ ꯈꯣꯡꯁꯤꯁꯤꯅꯦ ꯂꯣꯏ ꯂꯣꯏꯔꯦꯕ ꯈꯣꯡꯁꯦ ꯑꯩꯈꯣꯏꯒꯤ ꯀꯩꯅꯣꯁꯦ ꯈꯨꯖꯤꯟꯅ ꯅꯠꯇꯅꯅꯦ ꯑꯩꯈꯣꯏꯒꯤ ꯣꯡ ꯈꯨꯅꯤꯡꯒꯤ ꯃꯄꯥ ꯁ꯭ꯋꯥꯏꯗꯁꯨ ꯈꯤꯇꯪ ꯈꯤꯇꯪ ꯑꯗꯨꯝ ꯃꯨꯔꯞ ꯃꯨꯔꯞ ꯇꯧꯔ ꯂꯩꯕꯗꯣ ꯇꯧꯋꯦꯕꯀꯣ ꯑꯗꯣ ꯉꯁꯥꯏ ꯇꯛꯄꯗꯒꯤꯗꯤ ꯈꯨꯅꯤꯡꯁꯤꯗꯤ ꯐꯔꯦꯕ ꯑꯗꯨꯒ ꯈꯨꯖꯤꯟꯁꯤꯗꯤ ꯌꯥꯗꯦꯕ ꯑꯗꯨꯝ ꯈꯤꯇꯪ ꯆꯪꯉꯒ ꯂꯩꯌꯦꯕꯀꯣ ꯑꯗꯨꯅ ꯍꯌꯦꯡꯁꯦ ꯑꯃꯨꯛ ꯁꯅ ꯇꯧꯔꯅꯤ ꯑꯅꯜ ꯀꯛꯇꯅꯔ ꯈꯨꯖꯤꯟ ꯊꯥꯡꯅꯔ ꯇꯧꯔꯒꯅꯦ ꯈꯔ ꯂꯧꯊꯣꯛꯄ ꯌꯥꯕ ꯑꯗꯨꯃꯥꯏꯅ ꯇꯧꯔ ꯧ ꯅꯠꯇ꯭ꯔꯒꯗꯤ ꯁꯤꯒꯤ ꯐꯤꯕꯝꯁꯤꯗꯗꯤ ꯑꯩ ꯆꯠꯄꯗ ꯀꯌꯥ ꯃꯥꯏꯁꯦ ꯑꯣꯏꯗꯧ ꯃꯥꯟꯗ꯭ꯔꯦꯕꯀꯣ ꯑꯗꯨꯃꯥꯏꯅ ꯇꯧꯋꯦ ꯃꯅꯝꯗ ꯀꯩꯗꯣ ꯑ ꯈꯪꯗꯦ ꯑꯗꯨꯃꯥꯏꯅ ꯇꯧꯋꯦ ꯑꯗ ꯅꯪ ꯊꯕꯛꯁꯦ ꯆꯠꯄꯗꯣ ꯑꯅꯤꯃꯛ ꯑꯗꯨꯝ ꯆꯠꯂꯤꯕ꯭ꯔꯣ ꯍꯧꯖꯤꯛꯁꯤꯕꯨ ꯅꯠꯇ꯭ꯔꯒ ꯑꯃ ꯄꯣꯠꯊꯥꯔꯤꯕ ꯀꯃꯥꯏꯅ ꯇꯧꯒꯦ
ꯎꯝ ꯑꯗꯨ ꯃꯅꯤꯃꯛ ꯆꯠꯂꯦ ꯍꯥꯏꯗꯤꯅꯦ ꯊꯥꯔꯁꯗꯦꯗꯨꯕꯨꯗꯤ ꯍꯥꯏ ꯁꯒꯣꯜꯁ ꯅꯨꯃꯤꯠꯇꯨꯕꯨꯗꯤ ꯑꯗꯨꯝ ꯂꯦꯞꯄꯦ ꯑꯗꯨꯒ ꯑꯇꯩꯗꯨꯗꯤ ꯑꯗꯨꯝ ꯆꯠꯂꯦ ꯊꯧꯕꯥꯜꯒꯤꯁꯨ ꯉꯁꯤ ꯃꯣꯏ ꯑꯍꯨꯝ ꯑꯍꯨꯝ ꯇꯧꯕꯅꯦꯕ ꯊꯜ ꯕꯥꯜꯗꯣ ꯍꯦꯛ ꯃꯤ ꯑꯗꯨꯝ ꯄꯜꯂꯦꯀꯣ ꯌꯥꯔꯦ ꯑꯗꯣ ꯀꯩꯅꯣ ꯇꯧꯋꯦ ꯑꯗꯨꯒ ꯃꯣꯏ ꯑꯍꯨꯝ ꯇꯧꯕꯁꯤꯗꯅꯦ ꯃꯣꯏ ꯑꯍꯨꯝꯗꯤ ꯉꯁꯤꯗꯤ ꯃꯣꯏ ꯃꯃꯥ ꯃꯆꯥ ꯑꯅꯤꯗꯣ ꯑꯃꯨꯛ ꯀꯩꯅꯣ ꯇꯧꯈ꯭ꯔꯦꯕ ꯀ꯭ꯋꯥꯇꯔꯗ ꯆꯠꯈꯤꯑꯅ ꯃꯁꯤꯗ ꯌꯥꯎꯗ꯭ꯔꯦ ꯑꯗꯨꯒ ꯑꯩ ꯑꯗꯨꯝ ꯏꯗꯣꯝꯆꯥꯥꯗꯨ ꯈꯛꯇꯪ ꯇꯧꯔꯨꯔꯦ ꯑꯗꯣ ꯑ ꯑꯇꯩꯗꯨꯕꯨꯗꯤ ꯍꯌꯦꯡꯗꯒꯤꯕꯨꯗꯤ ꯇꯧꯔꯅꯤ ꯑꯗꯨ ꯑꯗꯨꯃꯥꯏꯅ ꯇꯧꯋꯦ ꯑꯗꯣ ꯅꯪ ꯈꯨꯠꯁꯨ ꯇ ꯎꯕꯗꯣ ꯀꯩꯅꯣ ꯇꯧꯋꯦ ꯑ ꯈꯨꯖꯤꯟꯗꯣ ꯐꯖꯅ ꯀꯛꯑꯅꯤꯗꯅꯀꯣ ꯅꯪ ꯐꯖꯅ ꯁꯦꯡꯗꯣꯛꯄ꯭ꯔ ꯌꯥꯕ ꯁꯦꯡꯗꯣꯛꯑꯣ ꯅꯁꯥꯒꯤ ꯑꯦꯐꯔꯠꯇ
ꯑꯦꯐꯠꯇ ꯑꯗꯨꯒ ꯀꯩꯅꯣ ꯇꯧꯔꯣ ꯑꯗꯨꯒ
ꯂꯩꯔꯒꯗꯤꯅꯦ ꯑꯃ ꯆꯝꯄ꯭ꯔꯥꯒꯨꯝꯕ ꯑꯗꯨꯒꯨꯝꯕꯗꯣ ꯇꯛꯄꯗꯣ ꯑꯗꯨꯒꯤ ꯌꯥꯝ ꯀ ꯄꯣꯛꯄꯅꯦ ꯑꯗꯨꯃꯥꯏꯅ ꯑꯗꯨꯅ ꯀꯩꯅꯣꯒꯨꯝꯕ ꯍꯩꯔꯨꯕꯣꯞ ꯃꯆꯤꯟꯒꯨꯝꯕ ꯑꯗꯨꯒꯨꯝꯕꯗꯣ ꯌꯥꯝꯅ ꯍꯥꯏꯗꯤ ꯁꯨꯝ ꯑꯦꯁꯤꯠꯀꯤ ꯑꯣꯏꯕ ꯍꯥꯏꯇꯥꯔꯦꯀꯣ ꯁꯥꯏꯇ꯭ꯔꯁꯄꯨꯠꯄꯒꯨꯝꯕ ꯑꯣꯏꯔꯤꯕꯁꯤꯡꯁꯦ ꯑꯨꯃꯥꯏꯅ ꯇꯄꯁꯦ ꯌꯥꯝ ꯐꯕꯅꯦꯕꯣ ꯍꯩꯀ꯭ꯔꯨꯗꯤ ꯇꯧꯎꯅꯨꯀꯣ ꯍꯩꯀ꯭ꯔꯨꯗꯤ
ꯍꯩꯒꯗꯦꯁꯨ ꯍꯦꯟꯅ ꯑꯗꯨꯒ ꯀꯩꯅꯣ ꯇꯧꯋꯦꯁꯨ
ꯐꯤꯖꯦ ꯑꯝꯗ ꯁꯨꯗꯣꯛꯑꯣ ꯐꯖꯅ ꯐꯤꯁꯨꯨꯕ ꯌꯥꯝ ꯀꯣꯛꯄꯅꯦ ꯉꯁꯥꯏꯅ ꯑꯩꯅꯀꯣ ꯑꯁꯣꯝꯗ ꯀ ꯏꯟ ꯁ ꯑꯗꯨꯒꯤ ꯐꯤ ꯃꯈꯩꯗꯣ ꯃꯣꯠꯁꯤꯟꯕ ꯂꯩꯈꯣ ꯉꯔꯥꯡ ꯅꯍꯥꯟꯗꯒꯤ ꯐꯤ ꯑꯍꯨꯝ ꯃꯔꯤ ꯁꯨꯔꯕꯅꯤ ꯍꯦꯛ ꯇꯨꯔꯦꯟ ꯍꯦꯛ ꯀꯨꯝꯃꯨꯔꯕ ꯑꯗꯨꯝ ꯂꯩꯈꯣꯝ ꯇꯩꯔ ꯂꯥꯛꯑꯅꯤ ꯑꯗꯨꯅꯅꯦ ꯁꯦꯠꯄꯒ ꯑꯗꯨꯝ ꯂꯩꯈꯣꯝ ꯇꯩꯕꯅꯤꯅ ꯅꯝꯁꯤꯜ ꯊꯝꯕꯒꯤ ꯉꯁꯥꯏ ꯁꯨꯗꯕꯀꯣ ꯈꯔ ꯑꯗꯨꯅ ꯑꯗꯨꯝ ꯐꯖꯅ ꯀꯣꯛꯑꯦꯕ ꯑꯗꯨꯝ ꯐꯤꯁꯨ ꯈꯔ ꯐꯤ
ꯑꯣ ꯅꯪ ꯑꯗꯨ ꯐꯤꯗꯣ ꯍꯥꯏꯔꯒꯅꯦ ꯑꯩꯁꯦ ꯀꯥꯎꯈ꯭ꯔꯕ ꯑꯩꯁꯦ ꯑꯗꯨꯒꯤ ꯐꯤꯗꯣ ꯑꯩ ꯅꯝꯁꯤꯜꯂ ꯊꯝꯃꯝꯕꯅꯦ ꯏꯁꯤꯡꯗ ꯇꯤꯡꯒꯦ ꯈꯜꯂꯝꯃꯒ ꯀꯥꯎꯈ꯭ꯔꯕꯅꯦ ꯑꯩ ꯍꯧꯖꯤꯛ ꯑꯝꯗ ꯇꯤꯡꯁꯤꯜꯂꯨ ꯗꯣꯏꯅꯦ ꯍꯥꯏꯌꯦꯡ ꯉꯁꯤ ꯐꯖꯅ ꯇꯤꯡꯉꯝꯃꯒ ꯍꯌꯦꯡ ꯑꯗꯨꯃꯥꯏꯅ ꯁꯨꯔꯒꯦꯕꯀꯣ ꯑꯗꯨꯃꯥꯏꯅ ꯈꯜꯂꯝꯕꯅꯦ ꯑꯩ ꯀꯥꯎꯔꯤꯅꯦ ꯇꯤꯡꯕꯁꯤꯃꯅ ꯅꯪꯅ ꯄꯜꯂꯛꯑꯀꯥꯟꯗ ꯅꯤꯡꯁꯤꯡꯉꯦ ꯍꯣꯏ ꯆꯝꯄ꯭ꯔꯥꯕꯨꯗꯤ ꯂꯩꯌꯦ ꯑꯩ ꯍꯧꯖꯤꯛꯄ꯭ꯔ ꯅꯨ ꯇꯧꯔꯒ ꯌꯦꯡꯉꯨꯅ ꯐꯗꯧ ꯃꯥꯜꯂꯦ ꯆꯝꯄ꯭ꯔꯥ ꯇꯧꯔꯒ ꯌꯦꯡꯗꯤ ꯌꯦꯡꯉꯒꯦ
ꯑꯗꯣ ꯋꯥꯛꯀꯤꯡ ꯅꯨꯡꯊꯤꯟꯗꯤ ꯆꯠꯇ꯭ꯔꯕꯣ ꯅꯨꯡꯗꯥꯡꯒꯨꯝꯕ ꯆꯥꯛ ꯆ꯭ꯔꯥ ꯇꯣꯛꯑꯒ ꯀꯃꯥꯏꯅ ꯇꯧꯒꯦ ꯍꯧꯖꯤꯛꯀꯥꯟꯁꯤꯕꯣ
ꯋꯥꯛꯀꯤꯡꯁꯦ ꯆꯠꯇ꯭ꯔꯦꯗ ꯍꯥꯏꯗꯤꯅꯦ ꯅꯨꯃꯤꯗꯥꯡꯁꯦ ꯑꯗꯨꯝ ꯏꯟ ꯁꯣꯟꯕ ꯀꯩꯗꯣꯛꯄ ꯆꯠꯄ ꯃꯌꯥꯝ ꯀꯣ ꯑꯗꯒꯤ ꯑꯃꯗꯨꯁꯨ ꯋꯥꯔꯕꯅꯤꯅ ꯊꯣꯏꯅ ꯇ꯭ꯔꯦꯕꯀꯣ ꯆꯠꯅ ꯑꯗꯨ ꯉꯁꯤꯕꯨꯗꯤ ꯃꯥ ꯉꯁꯥꯏ ꯀꯣꯜ ꯇꯧꯔꯛꯑꯝꯕꯅꯦ ꯑꯩꯉꯣꯟꯗ ꯑꯗꯨꯝ ꯆꯠꯄꯒꯤ ꯍꯥꯏꯔ ꯍꯥꯏꯔꯛꯇꯣ ꯃꯥꯜꯂꯦꯕ
ꯑꯗꯨ ꯃꯥꯜꯂꯦꯕꯀꯣ ꯑꯗꯨ ꯑꯩꯅ ꯆꯠꯂꯔꯣꯏꯅ ꯈꯟꯕ ꯍꯥꯏꯗꯤ ꯄꯣꯊꯥꯒꯦꯅ ꯈꯟꯕ ꯕꯣꯟ ꯌꯦꯡ
ꯗꯣ ꯍꯥꯏꯗꯤ ꯀꯩꯅꯣꯒ ꯂꯩꯗꯅ ꯄꯣꯔꯇꯨꯒꯜ ꯀꯅꯥ ꯀꯅꯥꯅꯣ ꯂꯩꯕꯅꯦꯕꯀꯣ ꯑꯗꯨ ꯌꯦꯡꯅꯤꯡꯕꯒꯤ ꯑꯗꯨ ꯑꯗꯨ ꯌꯦꯡꯕ ꯑꯣꯏꯅ ꯍꯥꯏꯗꯤ ꯄꯨꯡ ꯇꯔꯥ ꯃꯈꯥꯏꯗꯅꯤꯗꯅ ꯑꯗꯨꯏ
ꯌꯥ ꯑꯗꯨꯏ
ꯀꯥꯟꯗꯗꯤ ꯈꯔ ꯊꯦꯡꯕ ꯌꯥꯏꯑꯕꯀꯣ ꯍꯣꯕꯤ ꯍꯣꯕꯤꯒ ꯌꯦꯡꯕꯗ ꯇꯜꯂꯦꯕ ꯑꯗ ꯏꯁꯥꯁꯨ ꯉꯁꯥꯏꯗꯤ ꯑꯗꯨꯝ ꯋꯥꯔꯨꯔꯦ ꯍꯦꯛ ꯊꯕꯛ ꯆꯠꯄ ꯍꯜꯂꯛꯄꯗ ꯑꯩꯅ ꯇꯨꯔꯦꯟ ꯃꯈꯥ ꯀꯨꯝꯃꯤꯅꯦ ꯑꯩꯁꯦ ꯑꯗꯨꯅ ꯈꯤꯇꯪꯗꯤ ꯋꯥꯔꯦꯕꯀꯣ ꯑꯗꯨꯅ ꯆꯠꯂꯔꯣꯏꯒꯦꯅ ꯈꯜꯂꯦ ꯅꯪꯗꯤ ꯀꯃꯥꯏꯅ ꯇꯧ ꯍꯌꯦꯡꯗꯤ ꯑꯗꯨꯝ ꯑꯣꯐꯤꯁ ꯆꯠꯇꯣꯏ
ꯑꯗꯨꯝ ꯑꯣꯐꯤꯁ ꯑꯌꯨꯛꯀꯤ ꯋꯥꯀꯤꯡ ꯍꯥꯏꯔꯒ ꯅꯪꯁꯦ ꯅꯣꯡꯃꯗꯤ ꯍꯧꯕ ꯃꯥꯜꯂꯦ ꯉꯔꯥꯡ ꯅꯍꯥꯡ ꯅꯣꯡꯃꯥꯏꯖꯤꯡ ꯅꯨꯃꯤꯠꯇ ꯆꯠꯁ ꯁꯦꯅ ꯑꯗꯣ ꯑꯗꯨꯝ ꯌꯥꯈꯤꯗ꯭ꯔꯕꯗꯨꯗꯤ ꯃꯥꯜꯂꯦ ꯑꯗꯣ ꯆꯠꯇꯤ ꯆꯠꯂꯦ ꯑꯗꯨ ꯅꯨꯃꯤ ꯑꯣ ꯑꯩꯈꯣꯏꯕꯨꯗꯤ ꯆꯠꯂꯦꯕꯀꯣ ꯑꯗꯣ ꯍꯥꯏꯕꯗꯤ ꯑꯩꯈꯣꯏꯁꯦ ꯋꯥꯛꯀꯤꯡꯒꯨꯝꯕ ꯆꯠꯄꯗ ꯄꯨꯟꯗ꯭ꯔꯒꯗꯤ ꯑꯃꯨꯛ ꯑꯦꯠ ꯗ ꯇꯥꯏꯃꯤꯡ ꯆꯥꯟꯅꯗꯦꯗꯅꯀꯣ ꯆꯥꯟꯅꯗꯕꯅꯤꯅ ꯌꯥꯝ ꯌꯥꯎꯍꯟꯅꯤꯡꯕꯅꯦ ꯑꯗꯨ ꯅꯨꯃꯤꯠꯇꯨ ꯍꯥꯏꯕꯗꯤ ꯑꯩꯈꯣꯏꯒꯤ ꯏ ꯗꯨꯁꯨ ꯆꯪꯈ꯭ꯔꯅꯤ ꯍꯥꯏꯕꯅꯦꯕꯀꯣ ꯃꯥꯁꯨ ꯆꯪꯈ꯭ꯔꯗꯧꯅꯤꯅ ꯄꯨꯟꯕꯁꯦ ꯀꯩꯁꯨ ꯐꯪꯉꯔꯣꯏꯗꯣꯔꯦꯕ ꯃꯥ ꯇꯥꯡ ꯑꯃ ꯅꯠꯇ꯭ꯔꯒ ꯑꯅꯤ ꯁꯨꯃꯥꯏꯅ ꯁ꯭ꯋꯥꯏꯗ ꯆꯪꯕ ꯌꯥꯏ ꯍꯥꯏꯕꯅꯦꯕꯀꯣ ꯑꯗꯣ ꯑꯗꯨꯃꯥꯏꯅ ꯆꯪꯈ꯭ꯔꯒꯗꯤ ꯍꯥꯏꯗꯤ ꯅꯣꯡꯃꯥꯏꯖꯤꯡ ꯅꯠꯇ꯭ꯔꯒꯗꯤ ꯑꯃꯨꯛ ꯁꯪꯉꯣꯏꯗꯣꯏꯅꯤꯗꯅ ꯅꯪꯁꯨ ꯑꯃꯨꯛ ꯑꯗꯨꯅ ꯗꯅꯨꯃ ꯍꯟꯗꯛꯀꯤ ꯅꫭꯡꯃꯥꯏꯖꯤꯡ ꯌꯥꯝꯗꯤ ꯌꯥꯎꯍꯟꯗꯤ ꯌꯥꯎꯍꯟꯅꯤꯡꯕꯅꯦ ꯑꯩꯅ ꯑꯗꯨꯒ ꯍꫭꯏ ꯑꯗꯨꯝ ꯐꯔꯛ ꯇꯥꯟꯅꯈꯤꯗꯅ ꯌꯥꯎꯈꯤꯗ꯭ꯔꯕꯗꯤ ꯃꯥꯜꯂꯦ ꯆꯠꯂꯦ ꯋꯥꯛꯀꯤꯡꯗꯣ ꯑꯗꯨꯣ ꯑꯗꯨ ꯅꯨꯃꯤꯠꯇꯨꯗꯀꯣ ꯑꯗꯨꯒ ꯉꯁꯥꯏꯁꯨ ꯆꯠꯂꯦ ꯉꯥꯏꯍꯥꯛ ꯋꯥꯛꯀꯤꯡꯗꯣ ꯑꯗꯨ ꯉꯁꯤꯕꯨꯗꯤ ꯑꯗꯨꯝ ꯐꯠ ꯑꯥꯗ ꯆꯠꯂꯕꯅꯤꯅ ꯐꯖꯅ ꯀꯩꯅꯣ ꯇꯧꯗ꯭ꯔꯦ ꯎꯝ ꯃꯃꯤꯡꯒꯤ ꯆꯠꯄꯩ ꯇꯥꯏꯞꯇ ꯑꯗꯨꯃꯥꯏꯅ ꯆꯠꯈ꯭ꯔꯦꯕꯀꯣ ꯑꯗꯨ ꯑꯗꯨꯃꯥꯏꯅ ꯇꯧꯋꯦ ꯑꯗꯨꯒ ꯑꯩꯅ ꯀꯩꯅꯣ ꯇꯧꯔꯝꯕꯁꯦ ꯍꯣꯏ ꯑꯗꯨꯅꯦ ꯑꯗꯨꯃꯥꯏꯅ ꯂꯩꯌꯦ ꯋꯥꯛꯀꯤꯡ ꯅꯨꯡꯀꯤꯡꯒꯤ ꯃꯇꯥꯡꯁꯦ ꯑꯗꯣ ꯍꯣꯏ ꯈꯪꯗꯦ ꯌꯦꯡꯉꯁꯦ ꯆꯠꯇ꯭ꯔꯤꯀꯥꯟꯗꯗꯤ ꯑꯃꯨꯛꯇꯪꯗꯤ ꯄꯨꯟꯁꯤꯔꯅꯗꯤ ꯈꯟꯗꯤ ꯈꯟꯕꯅꯦꯕ ꯑꯗꫭ ꯐꯔꯛꯁꯦ ꯇꯥꯗꯧꯗꯤ ꯃꯥꯟ ꯗꯤꯃꯥꯜꯂꯦ ꯍꯥꯏꯕꯗꯤ ꯑꯃꯁꯨ ꯑꯃꯁꯨ ꯃꯥꯏ ꯃꯥꯏ ꯊꯕꯛ ꯆꯠꯅꯕꯅꯤꯅ ꯍꯧꯖꯤꯛ ꯅꯣꯡꯃꯥꯏꯖꯤꯡꯗꯤ ꯂꯩꯇ꯭ꯔꯦꯗꯅꯀꯣ ꯑꯗꯨ ꯑꯗꯨꯅ ꯐꯔꯛꯇꯤ ꯇꯥꯗꯧꯗꯤ ꯃꯥꯜꯂꯦ
ꯍꯣꯏ ꯑꯗꯨ ꯐꯔꯛ ꯇꯥꯕ ꯍꯥꯏꯁꯦ ꯍꯣꯏ ꯅꯨꯃꯤꯗꯥꯡ ꯋꯥꯏꯔꯝꯗꯤ ꯑꯗꯨꯝ ꯌꯥꯏꯗꯅꯀꯣ ꯑꯩꯁꯨ ꯅꯨꯃꯤꯗꯥꯡ ꯍꯥꯏꯗꯤ ꯅꯨꯡ ꯒꯤ ꯁꯔꯨꯛꯁꯦ ꯂꯣꯏꯅ ꯐꯪꯉꯦꯕꯀꯣ ꯅꯪ ꯊꯦꯡꯂꯥꯛꯑꯒꯗꯤ ꯈꯪꯗ꯭ꯔꯦ ꯅꯪ ꯊꯦꯡꯗ꯭ꯔꯒꯗꯤꯀꯣ ꯑꯗꯨꯝ ꯌꯥꯏ ꯑꯗꯣ ꯃꯥꯗ ꯑꯩ ꯉꯁꯥꯏ ꯑꯩꯅ ꯉꯁꯥꯏ ꯍꯪꯀꯥꯟꯗ ꯃꯥꯗꫭ ꯄꯨꯡ ꯑ ꯇꯥꯡ ꯑꯃꯗ ꯆꯠꯅꯦ ꯇꯧꯔꯝꯕꯗꯩ ꯇꯥꯡ ꯑꯍꯨꯝ ꯑꯗꯨꯋꯥꯏꯗ ꯑꯣꯏꯅ
ꯑꯗꯨꯋꯥꯏꯗ ꯑꯣꯏꯅ ꯆꯠꯂꯒꯦꯅꯕꯨ ꯍꯥꯏ ꯑꯗꯨ
ꯑꯩꯁꯨ ꯅꯍꯥꯟ ꯁ ꯀꯩꯅꯣꯒꯤ ꯅꯣꯡꯃꯥꯏꯖꯤꯡ ꯅꯨꯃꯤꯠꯇꯨ ꯂꯥꯛꯇꯤ ꯂꯥꯛꯅꯤꯡꯕꯅꯦꯕ ꯑꯗꯨꯏ ꯅꯨꯃꯤꯠꯇꯨꯅ ꯑꯃꯨꯛ ꯅꯨꯃꯤꯗꯥꯡꯒꯤ ꯉꯥ ꯐꯥꯎꯔꯨꯕꯒꯤ ꯃꯅꯤꯟ ꯗꯨꯗꯅꯦꯕꯀꯣ ꯏꯁꯥꯗꯣ ꯅꯨꯡꯗꯤ ꯅꯨꯡꯉꯥꯏꯇꯕ ꯑꯗꯨꯁꯨꯅꯦꯕꯀꯣ ꯉꯥꯗꯤ ꯐꯥꯅꯤꯡꯕ ꯑꯩꯌꯨꯛ ꯉꯟꯇꯥꯥꯁꯦ ꯍꯧꯒꯠꯂꯦꯕꯀꯣ ꯑꯗꯨꯗ ꯄꯨꯡ ꯀꯩꯅꯣꯗꯒꯤ ꯑ ꯄꯨꯡ ꯃꯔꯤ ꯄꯨꯡ ꯃꯔꯤꯗꯅꯦꯕ ꯑꯩꯅ ꯍꯧꯒꯠꯜꯂꯤꯗꯣ ꯄꯨꯡ ꯃꯔꯤꯗꯒꯤ ꯊꯣꯛꯑꯦꯕꯀꯣ ꯏꯟ ꯁꯣꯟꯕꯁꯦ ꯑꯗꯨꯒ ꯈꯜꯂꯤꯅ ꯃꯣꯏ ꯃꫭꯏ ꯀꯩꯅꯣꯒꯤ ꯅꯣꯏ ꯋꯥꯛꯀꯤꯡ ꯆꯠꯄꯗꯣ ꯄꯨꯡ ꯃꯉꯥ ꯃꯈꯥꯏꯗꯒꯤ ꯍꯥꯏꯅꯈꯤꯕꯅꯦ ꯑꯗꯨ ꯑꯣꯏꯇꯥꯔꯗꯤ ꯃꯉꯥ ꯃꯈꯥꯏ ꯑꯗꯨꯋꯥꯏꯗ ꯆꯠꯂꯕ ꯑ ꯀꯩꯅꯣ ꯃꯉꯥ ꯃꯈꯥꯏ ꯇꯥꯗ꯭ꯔꯤꯉꯩꯗ ꯂꯣꯏꯁꯤꯜꯂꯕ ꯒꯥ ꯈꯜꯂꯨꯕꯅꯦꯕ ꯉꯥꯁꯦ ꯃꯊꯪ ꯃꯊꯪ ꯃꯊꯪ ꯃꯊꯪ ꯁꯨꯝ ꯂꯥꯛꯄ ꯑꯌꯨꯛ ꯉꯟꯇꯥꯗ ꯉꯥ ꯌꯥꯝ ꯂꯥꯛꯑꯦꯕ ꯈꯨ ꯍꯥ ꯑꯃꯨꯛ ꯃꯨꯛ ꯁꯣꯟꯕ ꯀꯥꯁꯦ ꯈꯨꯕꯥꯝ ꯑꯃꯨ ꯄꯥꯛꯑꯦꯕꯀꯣ ꯑꯗꯨꯅ ꯍꯦꯛꯇ ꯏꯁꯥꯁꯦ ꯁꫭ ꯍꯥꯏꯗꯤ ꯆꯠꯅꯤꯡꯗꯕꯗꯣ ꯍꯥꯏꯇꯥꯔꯦꯀꯣ ꯊꯥꯗꫭ ꯗꫭꯒ ꯑꯗ ꯏꯃꯥꯟꯅꯕꯗꯨꯁꯨ ꯑꯩꯅ ꯍꯧꯔꯝꯕꯅꯦꯕ ꯃꯥ ꯋꯥꯀꯤꯡ ꯆꯠꯁꯦꯅ ꯑꯗꯩ ꯃꯥꯁꯨ ꯉꯥ ꯐꯝꯍꯟꯈꯤꯗꯅ ꯉꯥꯛꯇ ꯋꯥꯀꯤꯡꯒ ꯀꯥꯎꯔꯦꯕꯀꯣ ꯑꯣꯏꯅ ꯍꫭ ꯐꯔꯦ ꯐꯔꯦ ꯑꯗꯨꯝ ꯀ ꯗ ꯏꯟ ꯑꯣꯏꯅ ꯁꯣꯜꯂ ꯁꯦꯅ ꯍꯥꯏꯌꯦ ꯑꯗꯨꯒ ꯑꯗꯨꯏ ꯅꯨꯃꯤꯠꯇꯨꯁꯨ ꯑꯃ ꯅꯣꯡ ꯆꯤꯐꯦꯠ ꯆꯤꯐꯦꯠ ꯇꯥꯕꯅꯦ ꯑꯩꯅꯁꯨ ꯈꯜꯂꯦ ꯑꯁ ꯅꯣꯡꯒ ꯇꯥꯕꯒ ꯋꯥꯀꯤꯡ ꯆꯠꯂꯝꯗꯕꯁꯦ ꯐꯩ ꯒꯥꯏꯅ ꯈꯜꯂꯦꯕꯀꯣ ꯑꯗꯣ ꯅꯣꯡ ꯇꯥꯁꯤꯜꯂꯛꯄ ꯍꯧꯔꯛꯄꯗꯩꯗꯤ ꯑꯩꯈꯣꯏꯗꯣ ꯃꯣꯏ ꯌꯨꯝꯗ ꯑꯃꯨꯛ ꯆꯪꯉꯦꯕ ꯃꯉꯥ ꯃꯉꯥ ꯃꯈꯥꯏ ꯈꯤꯇꯪ ꯍꯦꯜꯂꯦ ꯑꯗꯨꯀꯥꯟꯗ ꯅꯣꯡ ꯇꯥꯔꯛꯄꯗꯣꯀꯣ ꯑꯗꯒꯤ ꯉꯥ ꯑ ꯅꯣꯡ ꯈꯤꯇꯪ ꯍꯥꯡ ꯄꯩ ꯖꯒꯥꯗꯨꯅ ꯃꯥꯗꯤ ꯑꯗꯨꯝ ꯌꯨꯝꯗ ꯆꯪꯈ꯭ꯔꯦꯕꯀꯣ ꯏꯃꯥꯟꯅꯕꯗꯨꯗꯤ ꯑꯗꯩ ꯑꯃꯨꯛ ꯊꯣꯛꯑꯦꯕ ꯅꯣꯡ ꯈꯤꯇꯪ ꯇꯥꯔꯛꯄꯩꯗꯨꯗ ꯅꫭꯡ ꯈꯤꯇꯪ ꯍꯥꯡꯉꯛꯦꯄꯩ ꯖꯒꯥꯗꯨꯗ ꯑꯃ ꯊꯣꯛꯑꯒ ꯑꯗꯨꯃꯥꯏꯅ ꯇꯧꯔ ꯁꯣꯜꯂ ꯀꯥꯟꯗꯅꯦ ꯑꯩꯅꯥ ꯀꯩꯅꯣꯒ ꯑꯥ ꯀꯩ ꯍꯥꯏꯕꯥ ꯀꯩꯅꯣꯗꯣ ꯀꯣꯝꯄꯥꯛ ꯃꯆꯥꯗꯣ ꯑꯗꯨꯃꯥꯏꯅ ꯄꯤꯛꯊꯟꯅꯦꯕꯀꯣ ꯑꯗꯨꯒꯤ ꯆꯥꯡꯗꯣ ꯑꯃ ꯐꯥꯕꯅꯦꯕꯀꫭ ꯏꯃꯅꯕꯈꯩ ꯑꯩ ꯑꯩꯈꯣꯏ ꯃꯥ ꯍꯣꯏꯒ ꯉꯛꯄꯅꯦ ꯀꯩꯅꫭ ꯑꯩ ꯑꯩꯗ ꯉꯥꯗꯣ ꯐꯖꯟ ꯂꯥꯛꯄ ꯍꯥꯏꯇꯥꯔꯦ ꯑꯗꯨꯒꯤ ꯅꯨꯃꯤꯠꯇꯣ ꯑꯗꯨꯒꯤꯅꯤꯗ ꯑꯩꯁꯨ ꯑꯁ ꯑꯗꯤ ꯅꯨꯡꯗꯤ ꯅꯨꯡꯉꯥꯏꯇꯦ ꯅꯣꯏ ꯄꯨꯜꯍꯧꯗꯕꯗꯣ ꯍꯥꯏꯗꯤꯀꯣ ꯑꯗꫭ ꯅꯣꯡ ꯇꯥꯕꯗꯨꯁꯨ ꯅꯨꯡꯗꯤ ꯅꯨꯡꯉꯥꯏꯇꯕ ꯍꯥꯏꯇꯥꯔꯦ ꯅꯣꯏꯒ ꯆꯠꯂꯝꯕꯗꯤ ꯑꯁ ꯅꯣꯡ ꯅꯪꯅꯤꯒ
ꯍꯣꯏ ꯑꯗꯨꯗꯣ ꯑꯗꯨꯃꯥꯏ ꯁꯨꯃꯥꯏ ꯑꯥ ꯑꯗꯨ ꯅꯨꯃꯤꯠꯇꯣ ꯁꯨꯃꯥꯏꯅ ꯇꯧꯋꯦꯕꯀꯣ ꯂꯩꯍꯥꯎ ꯀꯠꯄ ꯅꯨꯃꯤꯠ ꯇꯥꯏꯌꯦꯕ ꯂꯩꯍꯥꯎ ꯀꯠꯆꯕ ꯅꯨꯃꯤꯗ ꯃꯍꯩ ꯍꯦꯟꯅ ꯐꯪꯕ ꯅꯨꯃꯤꯠ ꯑꯅ ꯑꯗꯨꯃꯥꯏꯅ ꯇꯥꯏꯌꯦꯕꯀꯣ ꯍꯟꯗꯛꯀꯤ ꯅꫭꯡꯃꯥꯏ ꯖꯤꯡꯗꯣ ꯑꯗꯨꯅ ꯑꯩꯈꯣꯏꯁꯦ ꯂꯩꯍꯥꯎ ꯑꯣꯏꯅ ꯍꯦꯛꯄ ꯆꯠꯂꯁꯦ ꯑꯗꯨꯗꯤꯅ ꯍꯥꯏꯔꯒ ꯆꯠꯂꯦꯀꯣ ꯆꯠꯂꯒ ꯑ ꯆꯤꯡꯁꯤ ꯌꯧꯔꯒ ꯂꯩꯍꯥꯎ ꯈꯤꯇꯪ ꯍꯦꯛꯄ ꯍꯧꯔꯛꯄꯗ ꯑꯥ ꯀꯩꯅꯣ ꯇꯧꯋꯦ ꯅꯣꯡꯁꯦ ꯇꯥꯔꯦ ꯂꯩꯍꯥꯎꯁꯦ ꯍꯥꯏꯗꯤ ꯁꯥꯏꯠ ꯑꯃꯒꯤ ꯂꯩꯍꯥꯎꯗꯤ ꯍꯦꯛꯑꯦꯕꯀꯣ ꯑꯩꯈꯣꯏꯁꯦ ꯑꯗꯨ ꯍꯦꯛꯑ ꯃꯇꯨꯡꯗ ꯅꯣꯡ ꯇꯥꯔꯛ ꯑꯗꯒꯤ ꯑꯩꯈꯣꯏꯒꯤ ꯁꯥꯃꯨꯒꯤ ꯌꯦꯡꯐꯝ ꯍꯥꯏꯕ ꯃꯐꯝꯁꯤꯗ ꯐꯝꯃꯒ ꯂꯩꯔꯦ ꯑꯗꯣ ꯑꯩꯈꯣꯏꯁꯨ ꯅꯣꯡ ꯇꯥꯕ ꯄꯩ ꯑꯗ ꯂꯩꯔꯤꯀꯥꯟꯗ ꯑꯗꯨꯝ ꯁꯟ ꯅꯣꯡꯃꯥꯏꯖꯤꯡ ꯑꯣꯏꯕꯅꯤꯅ ꯃꯤꯁꯦ ꯌꯥꯝ ꯂꯥꯛꯑꯦꯕ ꯑꯗꯨ ꯅꯨꯃꯤꯠꯁꯦ ꯃꯌꯥꯝꯁꯤꯁꯨ ꯃꯥꯏ ꯃꯥꯏ ꯃꯊꯟ ꯃꯊꯪ ꯑꯗꯨꯝ ꯆꯦꯟꯖꯟꯅꯔꯦ ꯍꯧꯖꯤꯛꯀꯤ ꯃꯐꯝꯁꯤꯗꯀꯣ ꯑꯗꯨꯒ ꯑꯗꯨꯝ ꯍꯥꯏꯗꯤ ꯐꯝꯐꯝꯁꯦ ꯑꯗꯨꯅ ꯃꯔꯤꯗ ꯑꯗꯨꯃꯥꯏꯅ ꯂꯩꯌꯦꯕꯀꯣ ꯑꯗꯨ ꯅꯨꯃꯤꯠꯀꯤꯗꯤ ꯑꯣꯏꯅ ꯑꯗꯨ ꯃꯥꯏ ꯃꯥꯏ ꯇꯤꯝ ꯑꯗꯨꯝ ꯁꯥꯖꯔꯒ ꯒ꯭ꯔꯨꯞꯀꯨꯝꯕ ꯑꯗꯨ ꯃꯥꯏꯅ ꯐꯝꯅꯈ꯭ꯔꯦꯕꯀꯣ ꯑꯗꯨꯒ ꯌꯥꯝ ꯅꯨꯡꯉꯥꯏ ꯅꯨꯡꯉꯥꯏ ꯅꯨꯡꯉꯥꯏ ꯍꯥꯏꯕꯗꯨꯅꯦ ꯃꯐꯝꯗꯨꯗ ꯅꯣꯡ ꯇꯔ ꯀꯥꯟꯗ ꯂꯩꯆꯤꯟꯅ ꯑꯩꯈꯣꯏ ꯄꯥꯏꯕꯁꯦ ꯑꯩꯈꯣꯏꯅ ꯃꯊꯛꯇꯒꯤ ꯌꯦꯡꯕ ꯍꯥꯏꯇꯥꯔꯦꯀꯣ ꯑꯗꯨ ꯌꯥꯝ ꯅꯨꯡꯉꯥꯏꯕ ꯑꯃꯗꯤ ꯑꯣꯏꯒꯦꯕꯀꯣ ꯅꯣꯡ ꯅꯪꯕ ꯍꯥꯏꯁꯦ ꯑꯩꯈꯣꯏ ꯌꯧꯔ ꯃꯇꯨꯡꯗꯅꯦꯕ ꯅꯣꯡ ꯅꯪꯉꯤꯁꯦ ꯑꯗꯨꯒ ꯑꯗꯒꯤ ꯑꯗꯨꯝ ꯊꯨꯞꯄꯦ ꯈꯔ ꯀꯨꯏꯅ ꯇꯥꯕꯅꯦ ꯅꯨꯃꯤꯠꯇꯣ ꯑꯗꯨ ꯀꯨꯏꯃꯟꯕꯗꯒꯤ ꯑꯩꯈꯣꯏꯁꯦ ꯈꯤꯇꯪ ꯄꯥꯊꯔꯛꯄ ꯃꯇꯝꯁꯤꯗ ꯑꯁꯣꯝ ꯅꯥꯀꯟꯗ ꯑꯃꯨꯛ ꯆꯠꯂ ꯌꯦꯡꯉꯁꯦ ꯍꯥꯏꯔꯒꯀꯣ ꯑꯩꯈꯣꯏꯁꯦ ꯑꯇꯣꯞꯄ ꯁꯥꯏꯠ ꯑꯝꯗ ꯑꯃꯨꯛ ꯆꯠꯂꯒ ꯌꯦꯡꯉꯦꯕ ꯑꯗꯣꯝꯗꯁꯨ ꯑꯉꯥꯡ ꯀꯩꯅꯣꯒꯤ ꯑꯥ ꯕꯤ ꯚꯤꯝꯃꯛꯇꯤ ꯅꯠꯇꯦ ꯑꯗꯨꯝ ꯀꯩꯅꯣ ꯁꯥꯔꯒ ꯂꯩꯕꯅꯦꯕꯀꯣ ꯑꯗꯣꯝꯗꯁꯨ ꯑꯉꯥꯡ ꯑꯉꯥꯡ ꯑꯉꯥꯡ ꯅꯍꯥ ꯃꯌꯥꯝ ꯑꯃ ꯁꯥꯖꯦꯟ ꯅꯨꯡꯖꯤꯟ ꯇꯧꯗꯨꯅ ꯂꯩꯔꯝꯃꯦ ꯃꯣꯏꯗꯤ ꯍꯥꯏꯕꯗꯤ ꯅꯣꯡ ꯗꯣ ꯌꯥꯝ ꯀꯟ ꯇꯥꯕꯁꯨ ꯅꯠꯇꯕꯒꯤ ꯑꯗꯨꯝ ꯊꯣꯛꯑꯒ ꯀꯩ ꯍꯥꯏꯅꯤ ꯇꯧꯔꯒꯁꯨ ꯂꯩꯔꯝꯕꯥ ꯈꯔꯁꯨ ꯑꯗꯨꯝ ꯌꯥꯎꯋꯦꯕ ꯍꯥꯏꯕꯗꯤ ꯅꯣꯡ ꯁꯨꯝ ꯆꯣꯠꯍꯜꯂꯒ ꯍꯥꯏꯇꯥꯔꯦ ꯃꯣꯏꯗ ꯌꯥꯝ ꯆꯞ ꯆꯥꯕꯗꯣ ꯁꯥꯒꯠꯂꯀꯥꯟꯗ ꯅꯨꯡꯉꯥꯏꯕꯗꯣ ꯑꯗꯨꯃꯥꯏꯅ ꯑꯣꯏꯕ꯭ꯔꯥ ꯈꯪꯗꯦꯕꯀꯣ ꯑꯗꯨ ꯑꯗꯨꯗꯒꯤ ꯈꯔ ꯍꯦꯛꯑꯦ ꯍꯦꯛ ꯗ ꯑꯗꯨꯃꯥꯏꯅ ꯂꯥꯛꯑꯦ ꯑꯗꯨꯃꯥꯏꯅ ꯇꯧꯈꯤꯑꯕꯀꯣ ꯑꯗꯣ ꯑꯗꯨꯃꯥꯏꯅ ꯇꯧꯋꯦ ꯅꯨꯃꯤꯠꯇꯨꯒꯤ ꯑꯣꯏꯅꯗꯤ ꯍꯣꯏ ꯐꯔꯦ ꯋꯥꯔꯤꯁꯨ ꯌꯥꯝ ꯅꯨꯡꯉꯥꯏꯔꯤ ꯉꯥꯏꯍꯥꯛ ꯂꯩꯔꯒ ꯑꯃꯨꯛ ꯇꯧꯔꯛꯑꯒꯦ ꯀ‌ꯣ
ꯎꯝ ꯎꯝ ꯍꯣꯏ ꯍꯣꯏ
ꯕꯤ